ꯀ꯭ꯂꯥꯁ ꯐꯥꯏꯚ ꯀꯥꯕ ꯑꯉꯥꯡꯗꯣ ꯀꯩꯗꯧꯕ
ꯀꯥꯏꯗ ꯇꯝꯕꯅꯣꯕ
ꯑꯦꯜ ꯁꯤ ꯑꯦꯝꯗ ꯇꯝꯕꯅꯦ ꯃꯣꯏꯔꯥꯡꯗ ꯎꯝ ꯑꯗꯨꯝ ꯃꯁꯥꯗꯨ ꯈꯔ ꯈꯔ ꯄꯥꯕ ꯈꯣꯠꯄꯗꯤ ꯑꯗꯨꯝ ꯋꯥꯠꯂꯦ ꯑꯗꯨꯏꯁꯨ
ꯉꯥꯏꯈꯣꯀꯣ ꯑꯩ ꯑꯁꯤ ꯀꯩꯅꯣꯝ ꯇꯧꯗ꯭ꯔꯤ
ꯃꯣꯏꯒꯤꯗꯣ ꯑꯦꯜꯁꯤ ꯑꯦꯝꯗ ꯇꯝꯕꯅꯦ
ꯑꯈꯣꯏ ꯀꯩꯅꯣ ꯀꯔꯤ ꯑꯗꯨꯗꯤ ꯃꯣꯏ ꯌꯨꯝꯗ ꯂꯩꯗꯣꯏꯁꯤꯅ ꯃꯣꯏ ꯑꯅꯤꯈꯛ ꯌꯨꯝꯁꯦ ꯀꯔꯣꯝꯕ ꯁꯥꯏꯠꯇꯅꯣ ꯌꯨꯝꯁꯦ
ꯑꯈꯣꯏ ꯁꯤꯒꯤ ꯃꯅꯤꯡꯁꯤꯗ ꯑꯣꯏꯔꯦ ꯑꯩꯈꯣꯏ ꯍꯦꯛ ꯃꯅꯤꯡꯗ
ꯃꯅꯤꯡꯗ ꯍꯥꯏꯁꯦ ꯂꯩꯔꯛꯁꯦ ꯅꯣꯏ ꯒꯤ ꯂꯩꯔꯛꯇꯇꯩ ꯆꯪꯕ꯭ꯔꯥ ꯃꯅꯤꯡꯒꯤ ꯂꯩꯔꯛꯇꯒꯤ ꯆꯪꯗꯣꯏꯔꯕ
ꯑꯈꯣꯏꯒꯤ ꯂꯩꯔꯛꯁꯤꯗ ꯑꯈꯣꯏ ꯂꯩꯔꯛꯇꯒꯤ ꯆꯪꯉꯅꯤ ꯑꯗꯨꯒꯤ ꯍꯦꯛ ꯈꯣꯏꯌꯨꯝ ꯂꯩꯔꯤꯁꯤꯒꯤ ꯍꯦꯛ ꯅꯥꯀꯟꯗ ꯄꯔꯤꯡ ꯃꯆꯥ ꯑꯃ ꯆꯪꯉꯦꯕ ꯁꯤꯁꯤꯗ ꯆꯪꯉ ꯂꯩꯔꯦ
ꯎꯝ
ꯑꯗꯨꯒ ꯑꯗꯨꯝ ꯂꯩꯔꯦ ꯅꯨꯡꯁꯥꯕꯨ ꯁꯥꯗꯣꯔꯛꯑꯕ ꯃꯥꯜꯂꯤꯅꯦ ꯍꯧꯖꯤꯛꯇꯤ
ꯍꯥ ꯁꯥꯗꯣꯛꯄ ꯈꯣꯠꯄ
ꯎꯝ
ꯑꯗꯨꯗꯤ ꯃꯥꯗꯣ ꯑꯣꯖꯥꯗꯤ ꯑꯣꯏꯔꯝꯕ ꯅꯠꯇ꯭ꯔꯣ
ꯑꯣꯏꯌꯦ ꯑꯣꯏꯌꯦ ꯑꯥ
ꯄꯦꯟꯁꯤꯜ ꯀꯩꯀꯩꯕꯨꯗꯤ ꯐꯪꯍꯧꯔꯗꯤ ꯈꯔꯗꯤ ꯐꯩꯗꯅ
ꯑꯥ ꯗꯨꯒꯤꯗꯤ ꯈꯔ ꯀꯩꯅꯣꯁꯨ ꯇꯧꯕꯒꯤ ꯂꯩꯕ꯭ꯔꯥ ꯀꯩꯅꯣꯝꯗꯤ ꯇꯧꯕꯅꯤ ꯈꯪꯗꯦ
ꯎꯝ
ꯒꯣꯚ꯭ꯔꯃꯦꯟꯒꯤ ꯀꯩꯅꯣꯅꯤꯅ ꯑꯩꯈꯣꯏꯒꯤ ꯑꯥ ꯗꯤꯐꯦꯟꯁꯀꯤ ꯍꯥꯏ ꯑꯩꯈꯣꯏꯒꯤ ꯑꯥ ꯑꯩꯈꯣꯏꯒꯤ ꯀꯩ ꯍꯥꯏꯇꯥꯔꯦ ꯑꯥ ꯑꯩꯈꯣꯏꯒꯤ ꯑꯣꯏꯕ ꯌꯥꯕ ꯑꯩꯈꯣꯏꯒꯤ ꯑꯆꯧꯕ ꯒꯣꯕ꯭ꯔꯃꯦꯟ ꯖꯣꯕ ꯑꯗꯨꯗ ꯑꯣꯖꯥ ꯑꯣꯏꯕꯁꯨ ꯑꯗꯨ ꯑꯗꯨ ꯆꯤꯡꯉꯤꯅꯤ ꯑꯗꯨ ꯃꯣꯏꯒꯤ ꯂꯩꯗꯅ ꯄꯦꯟꯁꯤꯜ ꯑꯗꯨꯗ ꯂꯩ ꯅꯠꯇ꯭ꯔꯥ ꯑꯗꯨꯗ ꯈꯔ ꯑꯗꯨꯝ ꯐꯖꯅ ꯑꯗꯨꯝ ꯀꯩꯅꯣ ꯂꯥꯛꯆꯔꯗꯤ ꯑꯗꯨꯝ ꯈꯔꯗꯤ ꯑꯗꯨꯝ ꯎꯀꯟ ꯑꯣꯏꯗꯅ ꯀꯣ ꯅꯣꯏ ꯌꯥꯝ ꯅꯨꯡꯉꯥꯏꯇꯦ ꯇꯧꯔꯤꯁꯦ ꯏꯁꯤꯡ ꯁꯤꯡ ꯍꯜꯂꯛꯄꯩꯗ ꯏꯁꯤꯡ ꯆꯥꯏꯊꯔꯒ ꯑꯁꯤꯗ ꯑꯃꯨꯛ ꯑꯩꯈꯣꯏꯒꯤ ꯐꯨꯜꯕꯥꯠ ꯑꯃꯨꯛ ꯇꯧꯊꯣꯛꯏꯅꯦꯕ ꯑꯩꯈꯣꯏꯒꯤ ꯁꯥꯄꯣꯟꯒꯨꯝꯕꯗꯤ ꯁꯤꯖꯤꯟꯅꯕ ꯌꯥꯗꯦꯕꯀꯣ
ꯎꯝ ꯄꯨꯈ꯭ꯔꯤꯗ ꯂꯨꯞꯅꯗꯥꯏꯅꯦ ꯃꯩꯒꯨꯝꯕ ꯀꯩꯅꯣ ꯊꯥꯕꯗꯣ ꯀꯥꯏ ꯋꯥꯏ ꯖꯒꯥꯗꯅꯣ ꯅꯣꯏꯒꯤ ꯃꯅꯤꯡꯗ
ꯑꯩꯈꯣꯏꯒꯤꯗꯤ ꯑꯩꯈꯣꯏ ꯁꯤꯗꯒꯤ ꯈꯇꯪ ꯆꯪꯖꯤꯜ ꯑꯩꯈꯣꯏꯗꯒꯤ ꯊꯣꯛꯑꯅꯤ ꯑꯗꯨꯒ ꯂꯝꯄꯥꯛ ꯂꯩꯔꯕꯅꯦ ꯄꯨꯈꯤ ꯈꯤ ꯂꯩꯕꯒ ꯂꯝꯄꯥꯛ ꯂꯩꯔꯕꯅꯦ ꯂꯝꯄꯥꯛꯇꯨꯒꯤ ꯍꯦꯛ ꯑꯔꯣꯏ ꯑꯔꯣꯏꯕꯗ ꯂꯩꯌꯦ ꯑꯥ ꯅꯛꯑꯦ ꯅꯛꯄ ꯍꯥꯏꯔꯤꯖꯤꯖꯨ ꯄꯨꯊꯣꯛꯏꯕ ꯄꯨꯊꯣꯛꯏꯗꯣ ꯈꯨꯜꯂꯨꯝ ꯑꯃꯅꯦꯃꯦ
ꯑꯗꯨꯕꯨꯗꯤ ꯃꯤꯁꯦ ꯍꯥꯏꯗꯤ ꯀꯩꯅꯣ ꯒꯨꯝꯕ ꯁꯤꯕꯒꯨꯝꯕꯖꯤꯅ ꯍꯦꯟꯅ ꯃꯁꯥꯗꯣ ꯂꯨꯡꯕꯗꯣ
ꯎꯝ ꯂꯣꯏꯅ ꯄꯦꯊꯔꯛꯏꯗꯅ ꯑꯥ ꯑꯗꯨꯒꯤ ꯃꯥꯒꯤ ꯂꯩꯔꯝꯕ ꯀꯩꯅꯣꯁꯤꯡ ꯂꯣꯏꯅ ꯀꯩꯅꯣ ꯇꯧꯔꯛꯏꯕ ꯄꯣꯠꯅꯤꯅ ꯑꯗꯨꯅꯅꯤꯗ ꯑꯗꯣ ꯎꯝ
ꯄꯤꯗꯤ ꯑꯗꯨꯝ ꯂꯥꯛꯑꯦ ꯑꯗꯨ ꯅꯣꯏꯒꯤ ꯀꯩꯅꯣꯗꯨꯅ ꯀꯃꯥꯏꯅ ꯇꯧꯔꯅꯤ ꯑꯗꯨꯗꯤ ꯍꯌꯦꯡꯒꯤꯗꯤ ꯇꯣꯛꯑꯅꯤꯅꯦ ꯅꯣꯏꯁꯦ ꯄꯨꯡꯇꯣꯛ ꯄꯨꯡꯇꯣꯛ ꯇꯣꯛꯇꯣꯏꯔꯥ ꯅꯠꯇ꯭ꯔꯥ ꯀꯃꯥꯏꯅ ꯇꯧꯗꯣꯏꯖꯥꯠꯅꯣ
ꯇꯣꯛꯀꯗꯕ ꯃꯥꯜꯂꯦ ꯇꯣꯛꯀꯅꯤꯗꯤ ꯍꯥꯏꯑꯦ ꯑꯗꯣ ꯈꯪꯗꯦ ꯑꯩꯒꯤ ꯑꯩꯅ ꯇꯥ ꯇꯕꯗꯗꯤ ꯗꯣ ꯇꯣꯛꯀꯗꯨꯏꯔ ꯇꯣꯛꯀ
ꯑꯁ ꯑꯗꯨ ꯑꯃꯨꯛ ꯇꯣꯛꯄ ꯍꯥꯏꯁꯦ ꯃꯤꯒꯤ ꯕꯥꯔꯇꯣꯟ ꯆꯠꯂꯨꯔꯒ ꯑꯃꯨꯛ ꯐꯔꯛꯅꯤꯅꯦ ꯑꯗꯨ
ꯑꯁ ꯑꯗꯨꯕꯨꯅꯤꯅꯦ
ꯉꯁꯤ ꯉꯔꯥꯡ ꯅꯠꯇꯕꯤꯀꯣ ꯍꯥꯏꯗꯤ ꯐꯠꯄꯨꯗꯤ ꯐꯠꯇꯦ ꯑꯗꯨꯑꯣꯏꯁꯨ ꯉꯁꯤ ꯑꯣꯏꯅ ꯑꯣꯏꯔꯝꯃꯗꯤ ꯐꯕꯗꯣ ꯅꯨꯡꯗꯥꯡꯗꯣ
ꯎꯝ
ꯍꯥꯏꯗꯤ ꯉꯁꯤ ꯅꯠꯇꯦ ꯍꯌꯦꯡ ꯍꯥꯏꯕ ꯍꯌꯦꯡ ꯅꯨꯡꯗꯥꯡ ꯑꯣꯏꯔꯝꯃꯗꯤ ꯐꯕ
ꯑꯗꯨꯕꯨꯗꯤ ꯐꯕ ꯑꯗꯨꯕꯨ ꯎꯄꯥꯏ ꯂꯩꯇꯕ
ꯖꯦ ꯂꯨꯍꯣꯡꯅꯤꯅ ꯍꯥꯏꯅꯁꯨ ꯑꯃꯨꯛ ꯇꯧꯔꯨꯔꯒ ꯂꯣꯏꯅꯁꯨ ꯂꯣꯏꯔꯒ ꯐꯔꯛ ꯌꯥꯝꯃꯁꯨ ꯌꯥꯝꯗ꯭ꯔꯁꯨ ꯍꯣꯡꯕ ꯑꯗꯨꯝ ꯌꯥꯔꯗꯤ ꯍꯣꯡꯈ꯭ꯔꯁꯨ ꯌꯥꯗꯤ ꯌꯥꯕꯅꯤ ꯍꯣꯡꯅꯕꯗꯤ ꯌꯥꯎꯕꯅꯦ ꯃꯤ
ꯎꯝ ꯈꯪꯗꯦ ꯌꯦꯡꯗꯨꯔꯤꯕꯅꯤ
ꯍꯣꯡꯗꯤ ꯍꯣꯡꯅꯕꯅꯦ
ꯎꯝ ꯑꯗꯨꯒꯤ ꯁꯨꯝ ꯂꯩꯁꯟꯕ ꯐꯔꯛ ꯇꯧꯔꯤꯁꯦ ꯐꯔꯛꯅꯦꯃꯦ ꯍꯧꯖꯤꯛ ꯄꯨꯔꯥ ꯐꯔꯛ ꯍꯥꯏꯕꯨ ꯐꯔꯛꯅꯦꯃꯤ
ꯅꯨꯡꯗꯤ ꯅꯨꯡꯉꯥꯏꯔꯝꯃꯔꯣꯏ ꯃꯆꯥ ꯑꯃꯒꯤ ꯂꯨꯍꯣꯡꯕ ꯂꯩꯔꯒ ꯃꯥ ꯑꯃꯨꯛ ꯂꯩꯁꯤꯜꯂꯛꯇ꯭ꯔꯦꯅ ꯈꯟꯕꯗ
ꯎꯝ ꯑꯃꯁꯨ ꯑꯃꯁꯨ ꯅꯨꯡꯉꯥꯏꯕ ꯍꯧꯅꯗꯦ ꯄꯨꯂꯞꯅꯦ ꯇꯧꯔꯤꯁꯦ
ꯃꯣꯏꯒꯤ ꯑꯥ ꯀꯩꯅꯣ ꯂꯨꯍꯣꯡꯕꯒꯤꯗꯨꯗꯤ ꯃꯣꯏꯁꯨ ꯂꯣꯏꯅ ꯆꯪꯉ ꯑꯁꯤꯕꯩ ꯇꯧꯔꯦ
ꯑꯍꯥ ꯇꯧꯋꯦ ꯇꯧꯋꯦ ꯂꯣꯏꯅ ꯂꯥꯛꯑꯦ ꯃꯌꯥꯝꯅ ꯍꯪꯅꯩꯌꯦ ꯑꯩ ꯃꯤꯔꯣ ꯑꯁ ꯌꯥꯝꯃꯦ ꯃꯤ ꯆꯥꯎꯔꯥꯛꯄ ꯍꯧꯖꯤꯛ ꯂꯥꯛꯏꯗꯣ ꯑꯥ ꯉꯥꯏꯍꯥꯛꯇꯪ ꯀꯩꯅꯣ ꯇꯧꯔꯤꯗꯨ ꯑꯩꯈꯣꯏꯒꯤ ꯃꯤ ꯍꯨꯝꯐꯨꯃꯨꯛ ꯁꯨꯔꯝꯅꯦꯕ
ꯎꯝ
ꯍꯥꯏꯗꯤ ꯌꯥꯝꯃꯦ ꯍꯥꯏꯕꯅꯤꯅ ꯂꯥꯁ ꯁꯤꯠꯇ ꯅꯨꯄꯥ ꯂꯩꯁꯤꯜꯂꯦ ꯑꯗꯒꯤ ꯅꯨꯄꯤ ꯁꯣꯝ ꯅꯥꯀꯟ ꯑꯃꯁꯨ ꯂꯩꯔꯦ ꯑꯗꯒꯤ ꯂꯩꯇꯕ ꯃꯅꯥꯛꯇꯨꯗꯁꯨ ꯃꯌꯥꯝ ꯑꯃ ꯂꯩꯁꯜꯂꯤꯅꯦꯕ ꯃꯤꯖꯦ ꯑꯗꯨꯗꯩ ꯌꯨꯝ ꯃꯅꯨꯡꯗꯁꯨ ꯂꯩꯁꯤꯜꯂꯤꯅꯤ ꯃꯤꯗꯤ ꯌꯥꯝꯃꯦ ꯗꯨꯅꯦ ꯇꯧꯔꯤꯁꯤ ꯈꯪꯗ꯭ꯔꯦꯅꯦ ꯈꯪꯗ꯭ꯔꯦ
ꯁꯤꯔꯗꯤ ꯎꯄꯥꯏ ꯂꯩꯇꯦ
ꯎꯝ ꯅꯪꯗꯤ ꯀꯩ ꯀꯩ ꯇꯧꯔꯒ ꯆꯥꯗꯣꯏꯕ
ꯂꯣꯏꯅ ꯀꯔꯤ ꯇꯧꯅꯕꯕꯨ ꯂꯩꯕꯅꯣ ꯑꯝꯕꯣꯛꯁꯨ ꯂꯩꯇ꯭ꯔꯦ ꯑꯗꯨ ꯄꯣꯠ ꯂꯩꯔꯨꯗ꯭ꯔꯗꯤ
ꯂꯝꯕꯤꯁꯤꯁꯨꯀꯣ ꯅꯣꯡ ꯇꯥꯔꯗꯤ ꯈꯤꯇꯪ ꯍꯦꯛ ꯇꯥꯕꯒ ꯌꯥꯝ ꯅꯨꯡꯉꯥꯏꯇꯦꯕ ꯑꯩꯈꯣꯏꯒꯤ ꯂꯩꯈꯣꯝ ꯑꯣ ꯀꯔꯤꯑꯣ ꯀꯣ ꯑꯥ ꯍꯦꯛꯇ ꯄꯩꯕꯤꯅꯦ ꯂꯝꯕꯤꯁꯨ ꯁꯦꯝꯗꯕ ꯑꯁ ꯂꯝꯕꯤꯒ ꯉꯁꯥꯏ ꯑꯩꯅ ꯂꯥꯛꯄꯗ ꯉꯁꯥꯏꯅ ꯂꯥꯛꯄꯗ ꯂꯝꯕꯤꯒ ꯁꯦꯝꯗꯦꯕ ꯍꯧꯖꯤꯛꯁꯨ ꯑꯩꯈꯣꯏ ꯁ꯭ꯋꯥꯏꯁꯤꯁꯨ ꯁꯠꯄꯗꯒ ꯍꯦꯛꯇ ꯅꯨꯡꯉꯥꯏꯇꯦꯕ ꯂꯩꯈꯣꯝ ꯃꯌꯥꯝꯁꯤꯅꯕꯨ ꯀꯩꯅꯣ
ꯂꯝꯕꯤꯁꯤꯡꯁꯦ ꯈꯒ ꯅꯨꯡꯉꯥꯏꯕ ꯃꯥꯜꯂꯒ ꯑꯃꯨꯛ ꯍꯦꯛꯇ ꯅꯨꯡꯉꯥꯏꯇꯕ ꯉꯥꯛꯇ ꯇꯧꯋꯤ
ꯑꯁ ꯅꯨꯡꯉꯥꯏꯇꯦ ꯅꯨꯡꯉꯥꯏꯇꯦ ꯌꯥꯝ ꯊꯤ ꯅꯨꯡꯉꯥꯏꯇꯦ
ꯇꯥꯠꯇ ꯉꯥꯏꯍꯥꯛ ꯉꯥꯏꯍꯥꯛꯀꯤ ꯑꯗꯨꯝ ꯊꯥꯜꯔꯃ ꯑꯗꯨꯝ ꯀꯥꯏꯌꯦꯕ ꯀꯥꯏꯕꯁꯤꯗ
ꯎꯝ ꯍꯨ
ꯊꯧꯕꯒꯨꯝꯕ ꯅꯨꯡꯉꯥꯏꯇꯦ
ꯎꯝ ꯒ꯭ꯌꯥꯟꯕꯨ ꯇꯥꯁꯜꯂꯛꯇ꯭ꯔꯦ
ꯏꯊꯣꯡꯉꯔꯣ
ꯍꯥ
ꯆꯥꯛꯇꯤ ꯊꯣꯡꯉꯔꯣꯏꯕ ꯑꯗꯨꯗꯤ
ꯑꯗꯨ ꯈꯪꯗ꯭ꯔꯤꯌꯦ ꯀ ꯑꯩꯖꯦ
ꯎꯝ
ꯊꯣꯡꯗꯨꯏꯔꯣ ꯊꯣꯡꯉꯣꯏꯗꯨꯏꯔ ꯑꯗꯨꯗꯤ ꯈꯡꯗ꯭ꯔꯦ ꯑꯩꯅꯗꯤ